ꯍꯜꯂꯣ
ꯇꯥꯕ꯭ꯔꯣ ꯇꯥꯔꯕ꯭ꯔꯣ
ꯅꯪ ꯈꯣꯟꯖꯦꯜ ꯇꯥꯗꯦ
ꯑꯩ ꯈꯣꯟꯖꯦꯜ ꯇꯥꯗꯦꯕ ꯇꯥꯗꯤꯌꯦ ꯇꯥꯕ꯭ꯔꯣ
ꯇꯥꯗꯦ ꯑꯩꯗꯤ ꯅꯪ ꯈꯣꯟꯖꯦꯜ
ꯑꯩꯗꯤ ꯇꯥꯏꯌꯦ
ꯑꯧ ꯆꯥꯔꯦ ꯆꯥꯕ ꯂꯣꯢꯔꯒ ꯐꯝꯃꯤꯅꯦ
ꯑ ꯀꯥꯏ ꯃꯊꯦꯜ ꯆꯥꯔꯤꯅꯣ
ꯉꯁꯤꯁꯦ ꯀꯥꯡꯁꯣꯏꯕꯨꯗꯤ ꯆꯥꯏꯌꯦ ꯉꯔꯥꯡ ꯅꯨꯡꯗꯥꯡꯒꯤ ꯉꯥꯅꯨꯒꯤ ꯌꯦꯟꯖꯥꯡ ꯂꯦꯝꯍꯧꯕꯗꯣ ꯑꯗꯨꯒ ꯆꯥꯔꯦ
ꯑꯥꯁ ꯌꯥꯝ ꯍꯥꯎꯏꯅꯦ
ꯅꯪꯗꯤ ꯀꯔꯤ ꯃꯊꯦꯜ ꯆꯥꯔꯒꯦ
ꯑꯩꯁ
ꯎꯝ ꯍꯥꯎꯕꯅꯤ ꯅꯆꯦꯈꯣꯏꯗꯤ ꯈꯔ ꯇꯧꯔꯛꯀꯅꯤ ꯑꯍꯥꯎ ꯑꯍꯥꯎꯕ ꯈꯛꯇꯪ ꯆꯥꯕꯅꯦ ꯅꯪꯗꯤ ꯀꯔꯤ ꯃꯊꯦꯜ ꯆꯥꯏꯔꯒꯦ ꯉꯁꯤ ꯑꯌꯨꯛꯇ
ꯑꯩꯁꯨ ꯉꯁꯤꯗꯣ
ꯑꯩꯁ ꯊꯥꯖꯗꯦ ꯉꯔꯥꯡꯒꯤ ꯑꯣꯛꯁꯥꯗꯨꯕꯨ ꯂꯦꯝꯍꯧꯕ꯭ꯔꯅꯤꯅꯪ
ꯂꯦꯝꯃꯦ ꯂꯦꯝꯕꯒꯤ ꯆꯥꯔꯤꯅꯦ
ꯃꯥꯟꯗꯦ ꯃꯟꯗꯦꯗ ꯍꯧꯕ ꯃꯥꯟꯗꯦ ꯀꯣ
ꯑ
ꯂꯦꯝꯃꯝꯃꯣꯢ
ꯊꯥꯖꯥꯗꯕ
ꯀꯤꯂꯣ ꯑꯃꯈꯛꯇꯪꯕꯨ ꯅꯨꯄꯥ ꯅꯣꯏ ꯑꯣꯏꯅ ꯀꯤꯂꯣ ꯑꯃꯈꯛꯇꯪ ꯆꯥꯕ ꯀꯣꯟꯅꯕ꯭ꯔꯅꯦ
ꯑꯣ
ꯇꯧꯗꯣꯏꯅꯦ ꯑꯍꯣꯏꯗꯤ ꯃꯤꯠꯃꯛꯅ ꯎꯗꯕꯅꯤꯅ
ꯍꯝ
ꯊꯥꯖꯗꯦꯗꯥ ꯀꯣꯟꯅꯒꯗꯧꯕ ꯌꯥꯝ ꯆꯥꯕ ꯀꯥꯟꯗ ꯌꯥꯝ ꯂꯥꯎꯒꯗꯧꯕ ꯃꯥꯜꯂꯦ
ꯎꯝ
ꯎꯝ ꯑꯗꯨꯒꯤ ꯑꯣꯏꯔꯦ
ꯎꯝ
ꯐꯩ ꯐꯩ
ꯆ ꯅꯪꯗꯤ ꯀꯩꯗꯧꯔꯤ ꯅꯪꯗꯤ ꯀꯩꯗꯧꯔꯤꯅꯣ
ꯑꯩ ꯇꯨꯝꯃꯒ ꯂꯩꯌꯦ ꯅꯣꯡ ꯆꯨꯑꯦ
ꯑꯣ ꯅꯨꯡꯉꯥꯏꯕ꯭ꯔꯣ
ꯎꯝ
ꯑꯩ ꯂꯥꯛꯎꯔꯣ
ꯎꯝ ꯅꯨꯡꯉꯥꯏꯌꯦ ꯅꯨꯡꯁꯥ ꯊꯣꯛꯇꯕꯅꯤꯅ ꯇꯨꯝꯕ ꯅꯨꯡꯉꯥꯏꯌꯦ ꯀꯩꯗꯧꯔꯤꯅꯣ ꯅꯪꯗꯤ
ꯑꯩꯁꯨ ꯇꯨꯝ ꯑꯩ
ꯑꯣ ꯅꯣꯡ ꯆꯨꯕꯔꯣ ꯅꯣꯏꯔꯣꯝꯗꯗꯤ ꯑꯩꯈꯣꯏꯔꯣꯝꯗꯗꯤ ꯅꯣꯡ ꯆꯨꯔꯒ ꯃꯪꯉꯒ ꯅꯨꯡꯁꯥꯁꯨ ꯊꯣꯛꯇꯦ ꯅꯨꯡꯉꯥꯏꯕ ꯋꯦꯗꯔꯅꯦ
ꯑꯇꯤꯌꯥ ꯃꯁꯛ ꯎꯗ꯭ꯔꯦ
ꯑꯩꯈꯣꯏꯔꯣꯝꯗꯗꯤ ꯍꯧꯖꯤꯛꯄꯨꯗꯤ ꯆꯨꯗꯦ
ꯑ
ꯍꯥꯥ ꯀꯩ ꯍꯥꯏꯅꯣ
ꯎꯝ ꯀ꯭ꯂꯥꯎꯠꯀꯤ ꯃꯁꯛ ꯎꯗ꯭ꯔꯦ
ꯑꯣ
ꯨꯅꯦ
ꯎꯝ ꯑꯣꯔꯥ ꯔꯣꯏ ꯑꯣꯔꯥ ꯔꯣꯏ
ꯎꯝ ꯀꯉꯕꯣ ꯑꯩ
ꯑꯧ
ꯎ ꯍꯩꯔꯦ ꯍꯩꯔꯦ
ꯎꯗꯕꯒꯤꯅꯦ
ꯑꯥ ꯅꯪ ꯀꯥꯏꯗ ꯌꯦꯡꯕꯒꯤꯔꯣ
ꯑꯧ ꯈꯪꯉꯦ ꯈꯪꯉꯦ
ꯈꯪꯗꯦ ꯀꯥꯏꯗ ꯌꯦꯡꯕꯒꯤꯅꯣ ꯑꯩꯗꯣ ꯃꯄꯥꯟꯗ ꯌꯦꯡꯕ ꯊꯣꯛ ꯀꯩꯅꯣ ꯎꯕꯒꯨꯝꯕꯁꯨ ꯂꯩꯇꯦꯕꯀꯣ ꯊꯣꯡ ꯂꯣꯏꯅꯃꯛ ꯊꯤꯡꯕꯤꯕꯒꯤ ꯇꯨꯝꯕꯤꯕꯒꯤ ꯑꯗꯨꯒꯤ ꯈꯪꯍꯧꯗ꯭ꯔꯦ ꯁꯥꯎꯅꯣ
ꯍꯣꯏ ꯍꯣꯏ ꯍꯣꯏ ꯍꯣꯏ ꯁꯥꯎꯕ ꯂꯩꯇꯦ ꯅꯪꯒꯦ
ꯁꯥꯎꯔꯝꯒꯗ꯭ꯔꯥ ꯈꯟꯕ ꯌꯥꯝ ꯐꯤꯡꯒꯗꯧꯕ ꯃꯥꯜꯂꯦꯅ ꯁꯛꯇꯣ ꯍꯐ
ꯑꯥꯏꯁ
ꯑꯦ ꯑꯦ ꯑꯦ ꯑꯗꯨꯃꯥꯏꯅ ꯂꯩꯔꯗꯤ ꯐꯔꯦꯅꯦ
ꯎꯝ ꯅꯨꯡꯉꯥꯏꯔꯦ ꯉꯁꯤꯗꯤ
ꯑꯩꯒꯤꯗꯃꯛꯇꯗꯤ ꯍꯦꯞꯄꯤꯔꯗꯤ ꯐꯔꯦ ꯂꯦꯞꯄꯤꯔꯣꯏꯔꯥ ꯈꯟꯕꯅꯦ
ꯑ ꯂꯦꯞꯇꯣꯏꯅꯦ ꯀꯩꯔꯣ
ꯀꯩꯒꯤ ꯀꯩ ꯃꯔꯝꯒꯤꯅꯣ
ꯅꯪꯒꯤ ꯃꯔꯝꯗ
ꯍꯥꯥ
ꯈꯟꯕꯒꯤ
ꯑꯦꯁ ꯂꯣꯏꯔꯝꯃꯅꯤ ꯑꯗꯨꯗꯤ ꯉꯔꯥꯡ ꯃꯪꯗꯗꯤ ꯅꯨꯡꯉꯥꯏꯔꯝꯃꯅꯤꯅꯦ ꯑꯗꯨꯗꯤ
ꯎꯝ ꯍꯥꯏ
ꯑꯣ ꯐꯔꯦꯅꯦ
ꯃꯪꯗ ꯅꯨꯡꯉꯥꯏꯌꯦ
ꯑꯩ ꯑꯉꯥꯎꯕꯒ ꯆꯞ ꯃꯥꯅꯔꯦ ꯅꯨꯡꯉꯥꯏꯌꯦ ꯅꯨꯡꯉꯥꯏꯔꯝꯒꯅꯤ ꯅꯨꯡꯉꯥꯏꯔꯝꯒꯅꯤ ꯎꯝ
ꯎꯝ ꯉꯕꯤꯗꯤ
ꯏꯁ ꯎꯕ꯭ꯔꯥꯅꯦ ꯁꯦꯡꯕꯒꯤ ꯎꯔꯝꯃꯣꯏꯗꯥ ꯑꯩ ꯉꯥꯎꯕꯒ ꯆ ꯃꯥꯟꯅꯔꯦ ꯅꯪ ꯀꯣꯟꯆꯦꯜꯁꯨ ꯇꯥꯗꯦ ꯎꯝ
ꯍ ꯑꯗꯨꯃꯥꯏ ꯍꯥꯏꯅꯨ
ꯎꯨꯔꯛꯇ‌ꯦ
ꯎꯝ ꯑꯗꯨꯃꯥꯏ ꯍꯥꯏꯅꯨ
ꯎꯝ
ꯃꯤ ꯇꯥꯔꯒ
ꯑꯦꯁ ꯑꯗꯨꯃꯥꯏ ꯍꯥꯏꯒꯅꯣ ꯍꯥꯏꯕꯅꯦ ꯑꯩꯅ ꯍꯥꯏꯔꯗꯤ ꯑꯩ ꯈꯪꯗ꯭ꯔꯦ ꯑꯩꯅ ꯀꯔꯤ ꯍꯥꯏꯔꯝꯃꯒꯦ
ꯑꯦ ꯑꯦ ꯑꯦ ꯑꯦ ꯑꯗꯨꯅꯦ ꯆꯨꯝꯃꯦ ꯅꯪꯅ ꯍꯥꯏꯔꯁꯨ
ꯅꯪꯒꯤ ꯑꯦ ꯑꯦ ꯗꯣ
ꯑ
ꯑꯦ ꯅꯣꯛꯃꯤꯟꯅꯅꯤꯡꯕꯅꯦ
ꯑꯃꯨꯛ ꯍꯥꯏꯔꯛꯎꯔ ꯍꯥꯏꯔꯣ ꯇꯥꯅꯤꯡꯕꯔꯣ ꯅꯪꯕꯨ ꯑ‌ꯦ ꯑ‌ꯦ ꯑ‌ꯦ ꯍꯣꯏ ꯃꯥꯅꯤꯅꯦ ꯆꯨꯝꯃꯦ ꯅꯣꯛꯅꯤꯡ ꯅꯥꯕ ꯅꯣꯛꯃꯤꯟꯅꯕ ꯅꯨꯡꯉꯥꯏꯗꯣꯏꯅꯤꯅꯦ ꯅꯪ ꯍꯣꯟꯖ ꯇꯥꯔꯦ ꯏꯇꯣꯝꯇ ꯅꯣꯛꯄꯁꯦ ꯅꯨꯡꯉꯥꯏꯇ꯭ꯔꯦ
ꯍꯣꯏ
ꯎ
ꯑ ꯀꯔꯤꯗꯤ ꯎꯨꯞ ꯄꯥꯏ ꯂꯩꯥꯏ ꯅꯠꯇ꯭ꯔꯣ
ꯄ ꯂꯩꯇꯦ ꯃꯥꯅꯤ ꯃꯥꯅꯤ
ꯑꯩꯁꯨ ꯑ‌ꯦ ꯑ‌ꯦ ꯈꯛꯇ ꯇꯧꯔꯒ ꯌꯥ ꯅꯦ ꯅꯦ ꯋꯥꯔꯦꯅꯦ ꯎꯝ
ꯍꯣꯏ ꯑꯗꯨꯃꯥꯏꯅ ꯇꯧꯔꯝꯒꯅꯤ ꯈꯪꯉꯦ ꯋꯥꯔꯝꯃꯅꯤ ꯎꯄꯥꯢ ꯂꯩꯇꯦ ꯑꯗꯣ
ꯏꯔꯛꯇ
ꯅꯪ ꯃꯤꯠ ꯅꯥꯢꯌꯦ ꯏꯕꯥꯅꯤ ꯑꯃꯨꯛ ꯅꯛꯃꯤꯟꯅ ꯅꯤꯡꯉꯥꯏ ꯑꯃꯨꯛ ꯅꯪ ꯑꯗꯨꯝ ꯀꯣꯜ ꯇꯧꯔꯛꯑꯣ ꯑꯗꯨꯝ ꯄꯥꯏꯈꯠ ꯄꯤꯔꯛꯒꯦ
ꯑꯩꯅ ꯉꯥꯡꯉꯤꯁꯤꯒꯤ ꯑꯩꯅ ꯉꯥꯡꯕꯁ‌ꯦ ꯔꯤꯄ꯭ꯂꯥꯏ ꯄꯤꯌꯨꯒ ꯆꯞ ꯃꯥꯟꯅꯕꯅꯤꯅ ꯀꯔꯤꯅꯣ ꯈꯪꯗꯦ ꯑꯩꯅ ꯍꯥꯏꯕ ꯇꯥꯏ ꯍꯥꯏꯗꯥꯏꯅꯦ
ꯇꯥꯏ
ꯑ‌ꯦ ꯑ‌ꯦ ꯑ‌ꯦ
ꯇꯥꯔꯗꯤ ꯑꯩ ꯑꯗꯨꯝ ꯔꯤꯄ꯭ꯂꯥꯏ ꯄꯤꯔꯤꯁꯤꯗꯤ ꯑꯦ ꯑꯦ ꯑꯦ
ꯎꯝ ꯑꯝ ꯍꯥ ꯑꯣ ꯅꯪꯁꯦ ꯏꯕꯥꯅꯤꯒꯤ
ꯑꯁ ꯑꯗꯨꯃꯥꯏꯅ ꯄꯟꯒꯅꯨꯍꯦ ꯅꯨꯡꯉꯥꯏꯇꯦꯍꯦ ꯀꯥꯏꯗꯒꯤ ꯅꯣꯡꯗꯝꯕ ꯃꯄꯨꯅꯣ
ꯀꯩꯒꯤ ꯌꯦꯠꯂꯤꯅꯣ
ꯆꯥꯡꯗꯝꯕ ꯅꯨꯄꯤ ꯍꯥꯏꯌꯣ ꯃꯄꯨꯗꯨ ꯅꯠꯇꯦ
ꯎꯝ ꯎꯝ
ꯐꯪꯗꯦ ꯑꯩꯁꯨ
ꯑꯋꯥꯡꯒꯤ ꯈꯨꯟꯖꯦꯟꯗꯣ ꯀꯄꯠꯇꯍꯜꯂꯤ
ꯑꫭ ꯅꯪꯕꯣ꯫
ꯔꯤꯄ꯭ꯂꯥꯏ ꯄꯤꯕꯁꯨ ꯋꯥꯔꯝꯃꯅꯤ꯫ ꯑꯩꯅꯗꯤ ꯋꯥ ꯉꯥꯡꯕꯗꯤ ꯋꯥꯗꯕꯅꯤꯅ ꯈꯨꯠꯇ ꯇꯦꯛꯁ ꯊꯥꯕ ꯗꯤ ꯋꯥꯔꯝꯒꯅꯤꯕꯀꯣ꯫
ꯊꯟꯇ ꯂꯩꯌꯦ꯫ ꯅꯪꯗꯤ ꯀꯃꯥꯏꯅ
ꯐꯔꯦꯅꯦ ꯅꯨꯡꯉꯥꯏꯔꯝꯒꯅꯤ ꯑꯗꯨꯗꯤ꯫
ꯍꯣꯢ
ꯖꯔꯣ ꯑꯩ ꯑꯗꯨꯝ ꯇꯨꯝꯃꯒ ꯂꯩꯌꯦ ꯅꯨꯡꯉꯥꯏꯒꯗꯕꯅꯦ
ꯎꯕꯗꯣ
ꯐꯔꯦ ꯅꯨꯡꯉꯥꯏꫪꯗꯤ ꯅꯨꯡꯉꯥꯏꯔꯗꯤ ꯀꯔꯤ ꯍꯥꯏꯔꯨꯅꯤ ꯎꯄꯥꯏ ꯂꯩꯇ‌‍꯭ꫪ‌ꯦ ꯑꯗꯨꯝ ꯅꯨꯡꯉꯥꯏꯊꯣꯛꯎꯨꯔꯣ
ꯆꯞꯈꯠꯂꯒ ꯋꯥꯔꯤ ꯄꯣꯊꯁꯤꯀꯣ ꯕꯦꯝꯃꯑꫭ꯫ ꯍꯩ꯫
ꯍꯣꯏ ꯍꯣꯏ ꯍꯣꯏ ꯁꯥꯅꯁ‌ꯦ꯫ ꯇꯥꯏꯌꯦ-ꯇꯥꯏꯌꯦ꯫
ꯅꯆꯦ ꯑꯩ ꯇꯥꯔꯤꯅꯦ ꯍꯤ ꯍꯤ ꯍꯨ ꯍꯨ ꯍꯥ ꯍꯥ꯫
ꯑꯩꯅ ꯍꯥꯏꯕ ꯇꯥꯗ꯭ꯔꯗꯤ ꯅꯪ ꯑꯗꯨꯃꯥꯏꯅ ꯇꯦꯛꯁ ꯊꯥꯔꯛꯄ ꯉꯝꯃꯣꯏꯅꯦ꯫
ꯅꯪꯒꯤ ꯑꯦ ꯑꯦ ꯗꯣ
ꯇꯥꯕꯒꯤꯅꯤꯅ‌꯫ ꯁꯨꯝ ꯋꯥ ꯉꯥꯡꯅꯤꯡꯉꯥꯏ ꯂꯩꯇꯕꯒꯤ ꯇꯥꯕ꯭ꯔꯣ ꯍꯥꯏꯕꯤꯕꯅꯦ꯫
ꯍꯣꯏ꯫
ꯑꯣ ꯅꯤꯡꯁꯤꯡꯕ꯭ꯔꯣ ꯑꯣ ꯌꯥꯝ ꯐꯩꯅꯦ꯫ ꯅꯪꯅꯥ ꯑꯗꯨꯝ ꯅꯤꯡꯁꯤꯡꯕꯤꯔꯗꯤ
ꯎꯝ ꯑꯩ
ꯍꯣꯏ ꯍꯣꯏ ꯍꯣꯏ ꯍꯣꯏ꯫
ꯍꯩꯍꯥ꯫ ꯉꯥꯁꯤ
ꯑꯩ ꯋꯥ ꯉꯥꯡꯅꯤꯉꯥꯏ ꯂꯩꯇ꯭ꯔꯦꯗ꯫
ꯅꯪꯗꯤ꯫
ꯌꯨꯝꯗ ꯑꯗꯨꯝ ꯂꯩꯒꯅꯤ ꯅꯣꯡ ꯆꯨꯕꯅꯤꯅ ꯇꯨꯝꯃꯒ ꯂꯩꯒꯅꯤ꯫
ꯑꫭ꯫
ꯅꯪꯗꯤ ꯀꯣꯏꯕ ꯆꯠꯇꯣꯏꯔꯣ ꯅꯣꯡ ꯆꯨꯕꯅꯤꯅ ꯆꯠꯄ ꯌꯥꯔꯣꯏꯅꯦ꯫
ꯑꯩꯗꯤ ꯐꯖꯅ ꯆꯠꯀꯦ ꯇꯧꯔꯝꯃꯤꯅꯦ꯫ ꯅꯪꯗꯤ꯫ ꯑꯆꯥꯥꯄꫭꯠ ꯂꯩꯕꯤꯒꯦ ꯇꯧꯕ꯫
ꯍꯣꯏ ꯌꯥꯏ ꯌꯥꯏ ꯑ ꯆꯄꫭꯠ ꯆꯥꯅꯤꯡꯉꯒ ꯂꯩ